ꯑꯣ ꯑꯥꯕ
ꯇꯔꯦ
ꯀꯩꯗꯧꯔꯤꯒꯦ
ꯍꯥꯏꯔꯣ ꯀꯩꯁꯨ ꯇꯧꯗꯦ ꯅꯨꯡꯉꯥꯏꯔꯤꯕ ꯅꯪꯕꯨ ꯀꯃꯥꯏ ꯀꯃꯥꯏ ꯇꯧꯔꯤꯒꯦ
ꯉꯥꯏꯔꯤꯌꯦ
ꯅꯣꯡꯝꯕ ꯨꯀꯥꯥꯟ ꯀ ꯏ ꯂꯝꯂꯝ
ꯑꯩꯔꯣ ꯍꯧꯖꯤꯛ ꯌꯨꯝꯗ ꯂꯩꯌꯦ ꯐꯂꯦ ꯑꯦ
ꯊꯤ ꯊꯣꯛꯂꯛꯄ꯭ꯔꯥ
ꯊꯣꯛꯂꯛꯑꯦ
ꯃꯥ ꯑꯗꯨꯗꯤ ꯑꯩꯗꯣ ꯍꯪꯆꯤꯠ ꯊꯣꯂꯛꯀꯅꯤ ꯑꯗꯨꯗꯣ ꯑꯩ ꯊꯣꯂꯛꯀꯥꯟꯗ ꯊꯦꯡꯅꯕ ꯌꯥꯔꯅꯤ
ꯑꯣ ꯑ ꯗꯪ ꯊꯣꯛꯂꯛꯄꯗ ꯑꯩꯁꯦ ꯄꯣꯠ ꯈꯔ ꯇꯞꯀꯦ ꯈꯟꯕꯅꯦ ꯑꯗꯣ ꯑꯩ ꯍꯣꯔꯦꯟ ꯏꯔꯒ ꯊꯥꯔꯛꯑꯒꯦꯀꯣ
ꯍꯥ ꯍꯣꯏ ꯑꯗꯣ ꯈꯔ ꯉꯟꯅꯗꯤ ꯍꯥꯏꯔꯛꯑꯣ ꯑꯩꯗꯣ ꯍꯌꯦꯡ ꯃꯥꯔꯀꯦꯇꯤꯡ ꯇꯧꯗꯣꯏꯅꯦꯕ ꯑꯗꯨꯅ ꯍꯥꯏꯗꯤ ꯁꯥꯁꯨ ꯁꯥꯕꯅꯤꯅ ꯅꯨꯡꯗꯥꯡ ꯋꯥꯏꯔꯝꯗ ꯑꯣꯏꯅ ꯆꯠ ꯆꯠꯀꯅꯦꯕꯀꯣ ꯑꯗꯨꯗ ꯅꯪ ꯍꯌꯦꯡ ꯑꯌꯨꯛ ꯐꯥꯎꯒꯤ ꯃꯅꯨꯡꯗ ꯅꯪꯅ ꯍꯥꯏ ꯄꯨꯍꯟꯅꯤꯡꯉꯛꯄ ꯂꯩꯍꯟꯅꯤꯡꯉ ꯄꯃ ꯁꯤꯗ ꯐꯪꯗꯕ ꯄꯣꯠꯇꯨ ꯑꯣꯏꯔꯣꯏ ꯅꯪꯒꯤ ꯃꯔꯨꯞ ꯑꯗꯨꯝꯗꯣ ꯍꯥꯏꯅ ꯂꯩꯕ ꯂꯦꯡꯕ ꯇꯥꯔꯅꯦꯕ ꯃꯇꯝꯗꯣ ꯌꯥꯝ ꯂꯩꯇ꯭ꯔꯕꯅꯤꯅ
ꯍꯣꯏ ꯑꯩ ꯍꯥꯏꯔꯛꯑꯒꯦꯀꯣ ꯑꯗꯨꯗꯤ ꯑꯩꯅꯅꯦ ꯕꯦꯒꯀꯨꯝꯕ ꯀꯩꯒꯨꯝꯕꯗꯨꯁꯨ ꯈꯔ ꯄꯥꯝꯕ
ꯎꯝ
ꯑꯗꯨꯒꯤ ꯑꯩꯁꯦ ꯅꯍꯥꯟ ꯄꯨꯔꯛꯀꯦ ꯇꯧꯔꯒ
ꯎꯝ ꯍꯣꯏ ꯃꯣꯏ ꯁꯤꯗꯗꯤ ꯍꯣꯡꯁꯨ ꯍꯣꯡꯕꯅꯦ ꯑꯗꯨꯝꯕꯗꯣ
ꯎꯝ
ꯍꯥꯏꯕꯗꯤ ꯑꯩꯈꯣꯏꯁꯨ ꯀꯩꯁꯨ ꯑꯄꯥꯏꯕ ꯑꯝꯇ ꯑꯗꯨꯝ ꯍꯟꯖꯤꯟ ꯍꯟꯖꯤꯟ ꯄꯥꯏꯅꯤꯡꯗꯦꯗꯅ ꯀꯩꯁꯨ ꯑꯗꯒꯤ ꯗꯔꯀꯥꯔꯒꯤ ꯇꯨꯡ ꯏꯟꯅꯁꯨ ꯄꯪꯁꯤꯟꯗ ꯄꯪꯂꯂꯩ ꯏ ꯊꯤꯜꯂꯛ ꯃꯌꯥꯝ ꯑꯃ ꯇꯧꯕꯁꯨ ꯉꯝꯗꯦꯗꯅ ꯗꯔꯀꯥꯔꯒꯤ ꯃꯇꯨꯡ ꯏꯟꯅ ꯑꯃ ꯑꯅꯤꯗꯤ ꯑꯗꯨꯝ ꯊꯝꯗꯕ ꯌꯥꯗꯦꯗꯅ ꯑꯗꯨꯅ ꯃꯃꯜꯁꯨ ꯌꯥꯝ ꯇꯥꯡꯗꯕꯤ ꯄꯣꯠꯁꯨ ꯐꯕꯤ ꯑꯗꯨꯝ ꯐꯪꯕꯅꯦ ꯁꯤꯗ ꯍꯌꯦ ꯐꯣꯇꯣ ꯊꯥꯔꯛꯀꯦ ꯀꯩ ꯂꯩꯕ ꯀꯥꯟꯗ ꯍꯥꯏꯁꯤ ꯅꯪ ꯀꯔꯝꯕ ꯄꯥꯝꯃꯤ ꯁꯤꯁꯤ ꯄꯥꯝꯕ꯭ꯔꯥ ꯀꯃꯥꯏꯅ ꯇꯧ ꯇꯧꯋꯦ ꯍꯥꯏꯕꯗꯣ ꯑꯗꯨꯝ ꯐꯣꯇꯣ ꯊꯥꯔꯛꯀ ꯍꯥꯏꯗꯅ
ꯍꯥꯏꯌꯦ ꯌꯥꯏ
ꯎꯝ ꯑꯗꯨꯒ ꯅꯪ ꯑꯗꯨꯝ ꯆꯨꯗꯨ ꯑꯗꯨꯝ ꯈꯜꯂꯛꯑꯣ ꯑꯩ ꯐꯣꯟ ꯇꯧꯔꯛꯀꯦꯔꯛꯂꯝꯗꯥꯏꯗ ꯑꯦ ꯆꯠꯇꯣꯔꯦ ꯈꯣꯠꯇꯣꯔꯦ ꯍꯥꯏꯕꯗꯣ ꯑꯗꯨ ꯅꯠꯇ꯭ꯔꯒꯗꯤ ꯑꯃꯨꯛ ꯅꯪꯗꯣ ꯊꯕꯛ ꯇꯧꯔꯒ ꯂꯩꯔꯒꯗꯤ ꯑꯩꯅ ꯆꯠꯄ ꯀꯥꯟꯗ ꯑꯃꯨꯛ ꯐꯣꯟꯗꯨꯣ ꯄꯥꯏꯅꯗ꯭ꯔꯗꯤ ꯅꯨꯡꯉꯥꯏꯔꯣꯏꯗꯅ ꯍꯥꯏꯕꯗꯤ ꯃꯆꯨ ꯅꯪꯅ ꯄꯥꯝꯃꯤ ꯄꯥꯝꯗꯦ ꯍꯌꯦꯡ ꯑꯩꯅ ꯂꯩꯔꯛꯑꯅ ꯉ ꯑꯃꯨꯛ ꯄꯥꯝꯕꯗꯨꯣ ꯈꯤꯇꯪ ꯋꯥꯠꯂꯒꯗꯤ ꯑꯗꯨꯖꯤꯗꯨꯗ ꯍꯌꯦꯡ ꯊꯥꯔꯛꯀꯦ ꯐꯣꯇꯣ
ꯎꯝ
ꯑꯥꯏ ꯇꯣ ꯈꯜꯂꯣ ꯑ ꯇꯇꯩꯗꯤ ꯀꯩꯀꯩ ꯕꯦꯛ ꯈꯠꯇꯔꯣ
ꯑꯗꯨ ꯈꯛꯇꯅꯤ ꯑꯩꯅ ꯕꯦꯒ ꯌꯥꯝ ꯄꯥꯝꯕ
ꯎꯝ
ꯑꯗꯨꯒ ꯑꯩꯁꯦ ꯏꯅꯥꯎꯨꯄꯤ ꯑꯗꯁꯨ ꯄꯤꯒꯦꯗ ꯍꯥꯏꯗꯣꯛꯈ꯭ꯔꯕ ꯑꯗꯨꯒꯅꯦ ꯑꯩꯅ ꯄ꯭ꯔꯣꯇꯣꯁꯦ ꯄꯣꯠꯁꯦ ꯌꯥꯝꯕꯅ ꯑꯩꯁꯦ ꯄꯣꯠꯁꯨ ꯈꯔꯁꯨ ꯀꯥꯎꯊꯣꯛꯎꯧꯔꯦ ꯈꯔꯁꯨ ꯆꯟꯗꯕꯒꯤ ꯊꯝꯕꯗꯨꯗ ꯌꯥꯎꯍꯧꯔꯦ ꯔꯕꯥ
ꯎꯝ ꯑꯗꯨ ꯅꯪ ꯀꯩꯅꯣ ꯅ
ꯍꯥ
ꯄꯣꯠ ꯆꯩ ꯂꯣꯏ ꯄꯨꯊꯣꯛꯑꯗꯣꯏꯔꯣ ꯑꯃꯨꯛ ꯆꯪꯉꯔꯣꯏꯗ꯭ꯔꯣ ꯅꯪꯨꯛ
ꯑꯃꯨꯛ ꯆꯪꯉꯤꯗꯣꯏꯅꯦ ꯑꯗꯣ ꯆꯪꯕꯁꯤꯗ ꯑꯩꯅ ꯍꯟꯗꯛꯇꯤ ꯄꯣꯠ ꯆꯩꯁꯦ ꯈꯔ ꯌꯥꯝꯅ ꯄꯨꯊꯣꯔꯛꯑꯕ
ꯎꯝ
ꯑꯗꯨꯒꯤ
ꯎꯝ
ꯍꯣꯏ ꯌꯦꯡꯉꯣ ꯑꯗꯨꯗꯤ ꯅꯪ ꯀꯩꯀꯩ ꯆꯤꯊꯍꯧꯋꯏ ꯍꯥꯏꯕꯗꯣ ꯑꯥ ꯑꯗꯨꯅ ꯀꯅꯥ ꯀꯅꯥ ꯔꯨꯝꯗꯨ ꯄꯨꯔꯞ ꯄꯨꯂꯞ ꯁꯣꯜ ꯂꯣꯜꯂꯝꯃꯤꯏ ꯅꯣꯏ ꯂꯩꯃꯤꯟꯅꯕ ꯅꯃꯥꯟꯅꯕꯤꯁꯤꯡꯗꯤ ꯃꯣꯏꯁꯨ ꯂꯣꯏ ꯌꯨꯝꯊꯣꯛꯈ꯭ꯔꯕ
ꯃꯣꯏꯁꯨ ꯊꯣꯛꯂꯛꯏ ꯑꯩꯈꯣꯏꯒꯤ ꯍꯧꯖꯤꯛ ꯚꯦꯀꯦꯁꯟ ꯂꯩꯕ ꯑꯗꯨꯒꯤ
ꯎꯝ ꯍꯣꯏ ꯑꯗꯣ ꯍꯌꯦꯡ ꯀꯩ ꯀꯨꯝꯕꯗꯪꯅꯪ ꯅꯣꯏ ꯔꯨꯝꯗꯩ ꯂꯧꯍꯟꯅꯤꯡꯕ ꯇꯥꯔꯒꯗꯤ ꯁꯣ ꯅ‌ꯣꯡꯅ ꯀꯃꯥꯏ ꯇꯧꯕ
ꯁꯣꯁꯦ ꯑꯩꯈꯣꯏ ꯌꯨꯝꯕꯨꯗꯁꯨ ꯑꯃ ꯄꯤꯔꯝꯃꯦ ꯑꯩꯈꯣꯏꯅꯁꯨ ꯑꯃꯗꯤ ꯄꯥꯏꯔꯛꯑꯦꯕ
ꯎꯝ
ꯅꯪꯅ ꯆꯠꯄ ꯌꯥꯅꯤ ꯍꯥꯏꯔꯗꯤꯅꯦ ꯑꯩꯅ ꯄꯥꯎ ꯐꯥꯎꯅꯔꯒ ꯑ ꯅꯪꯅ ꯑꯝꯇ ꯂꯧꯕꯤꯔꯨꯕ ꯌꯥꯗ‌ꯣ ꯑꯣꯏꯗꯤ ꯑꯩꯅ ꯍꯥꯏꯒꯤꯗꯣꯏꯅꯤ
ꯑꯗꯣ ꯑꯩ ꯌꯦꯡꯉꯒꯦ ꯍꯥꯏꯗꯤ ꯍꯌꯦꯡ ꯆꯠꯂꯤꯉꯩꯗꯅꯦ ꯅꯪꯒꯤ ꯄꯣꯠꯇꯨ ꯂꯧꯔꯒ ꯃꯥꯔꯀꯦꯇꯤꯡ ꯆꯠꯄ ꯑꯃ ꯅꯠꯇ꯭ꯔꯒ ꯃꯥꯔꯀꯦꯇꯤꯡ ꯍꯜꯂꯀꯥꯟꯗ ꯄꯣꯠꯇꯨ ꯂꯧꯔ ꯂꯥꯛꯄ ꯑꯃ ꯍꯥꯏꯗꯤ ꯌꯥꯝꯁꯨ ꯂꯥꯞꯅꯕ ꯅꯠꯇꯕꯅꯤꯅ ꯅꯣꯏ ꯂꯩꯔꯤ ꯖꯒꯥꯗꯨꯒ
ꯑꯗꯣ ꯑꯩ ꯃꯔꯣꯟꯗꯣ ꯍꯥꯏꯔꯛꯑꯒꯦ ꯀꯩꯒꯨꯝꯕ ꯐꯔꯛ ꯇꯥꯗꯧꯕ ꯑꯣꯏꯔꯒꯗꯤ ꯅꯪꯒꯤꯗꯣ ꯄꯨꯔꯛꯑꯔꯣꯏꯒꯦ ꯀꯔꯤ ꯄꯣꯠꯅ‌ꯣ ꯂꯥꯏꯔꯤꯛꯀꯨꯝꯕꯔꯣ
ꯂꯥꯏꯔꯤꯛꯀꯨꯝꯕ ꯅꯠꯇꯦ ꯑꯩꯒꯤ ꯄꯣꯠ ꯃꯆꯥ ꯃꯆꯥ ꯑꯇꯣꯞꯄ ꯈꯔ ꯂꯩꯍꯧꯕꯅꯦꯕ ꯑꯗꯨꯒꯤ
ꯑꯩ ꯃꯑꯣꯡ ꯌꯦꯡꯉꯒꯦ ꯋꯦꯠꯀꯤꯕꯨꯗꯤ ꯌꯥꯅꯦꯕꯀꯣ ꯑꯩꯗꯣ ꯋ‌ꯦꯠꯀꯤꯗꯤ ꯑꯩꯁꯨ ꯄꯣꯠꯇꯤ ꯌꯥꯝ ꯄꯨꯊꯣꯛꯑꯏꯦꯕ ꯍꯌꯦꯡ ꯑꯃꯨꯛ ꯍꯥꯏꯗꯤ ꯊꯣꯂꯛꯇꯧꯕ ꯑꯃꯁꯨ ꯂꯩꯔꯤ ꯌ‌ꯦꯕ ꯑꯩꯗꯣ ꯊꯕꯛ ꯑꯃꯒꯤ ꯆꯦ ꯑꯃ ꯇꯥꯟꯊꯣꯛꯄꯒꯤ ꯀꯣꯂꯦꯖꯇꯒꯤ ꯁꯥꯔꯇꯤꯐꯤꯀꯦꯠ ꯑꯃ ꯂꯧꯗꯣꯏꯁꯨ ꯂꯩꯔꯤꯑꯕꯀꯣ ꯑꯗꯨꯏꯗꯨꯅ ꯗ꯭ꯔꯥꯏꯚꯤꯡ ꯂꯥꯏꯁꯦꯟꯁꯁꯨ ꯇꯥꯟꯊꯣꯛꯁꯤꯔ ꯈꯟꯕ ꯑꯗꯨ ꯅ ꯗꯣꯀꯨꯃꯦꯟ ꯀꯩꯀꯥꯗꯣ
ꯑꯗꯨꯏꯗꯨꯅ ꯑꯩꯗꯣ ꯍꯟꯗꯛꯇꯤ ꯄꯣꯠꯇꯣ ꯌꯥꯝ ꯄꯨꯊꯣꯛꯑꯔꯣꯏꯕ ꯑꯗꯨꯅ ꯋꯦꯠꯀꯤꯕꯨꯗꯤ ꯀꯩꯁꯨ ꯄ꯭ꯔꯣꯕ꯭ꯂꯦꯝꯗ ꯂꯩ ꯂꯩꯔꯣꯏꯑꯕꯀꯣ ꯑꯗꯨꯝ ꯅꯪꯅ ꯄꯨꯍꯟꯅꯤꯡꯕ ꯍꯥꯏꯗꯤ ꯅꯨꯡꯊꯒꯨꯝꯕ ꯄꯨꯗꯧꯕ ꯅꯠꯇꯕꯅꯤꯅ ꯍꯥꯏꯗꯤ ꯀꯦ ꯖꯤ ꯀꯦꯖꯤ ꯇꯥꯕ ꯄꯣꯠꯇꯣ ꯄꯨꯗꯣꯛ ꯑꯗꯨ ꯅꯠꯇꯕꯅꯤꯅ ꯋꯦꯠꯀꯨꯕꯨꯗꯤ ꯑꯗꯨꯝ ꯌꯥꯅꯤ ꯑꯗꯣ ꯃꯔꯣꯟꯗꯣ ꯍꯥꯏꯔꯛꯑꯒꯦ ꯑꯗꯨꯝ ꯂꯣꯏꯅꯅꯦ ꯆꯠꯄ ꯌꯥꯔꯅꯤ ꯁꯥꯕꯁꯤꯗꯅꯦ ꯍꯥꯏꯗꯤ ꯔꯨꯝꯗꯩ ꯃꯄꯥꯟ ꯊꯣꯛꯅꯤꯡꯗꯕ ꯗꯣ ꯑꯗꯨꯃꯥꯏꯅ ꯇꯧꯕꯒꯤꯅꯦ
ꯌꯥꯝ ꯁꯥꯏꯗꯅ ꯍꯦꯠꯋꯦꯐꯀ ꯇꯧꯋꯦꯗꯅ ꯑꯖꯒ ꯑꯗꯨ ꯅꯠꯇ꯭ꯔꯒꯗꯤ ꯋꯦꯗꯔꯁꯅ ꯈꯤꯇꯪ ꯐꯕ ꯅꯨꯡꯉꯥꯏꯕ ꯑꯣꯏꯔꯗꯤ ꯑꯗꯨꯝ ꯍꯧꯒꯠꯂ ꯆꯠꯂꯒ ꯑꯗꯨꯝ ꯇꯧꯔꯁꯨ ꯌꯥꯔ
ꯇꯥꯔꯁ
ꯄꯨ
ꯎꯝ ꯁꯤꯕ ꯃꯃꯤ ꯗꯤꯍꯥꯏꯗ꯭ꯔꯦꯁꯟ ꯇꯧꯅꯕꯒꯤꯅꯅꯦ ꯂꯣꯏ ꯃꯁꯤꯁꯁ ꯃꯨꯁꯜ ꯂꯒꯗ ꯗꯍ ꯇ꯭ꯔꯤꯁ ꯌꯥꯝ ꯇꯧꯅꯩꯗꯅꯀꯣ
ꯎꯝ
ꯃꯥꯅꯦ ꯑꯁ ꯈꯪꯗꯦ ꯅꯪꯗꯤ ꯌꯨꯝꯗ ꯂꯩꯕꯅꯤ ꯅꯪ ꯑꯁ ꯋꯦꯗꯔ ꯈꯔꯛꯇ ꯊꯤ ꯅꯨꯡꯉꯥꯏꯔꯕꯅꯤ
ꯅꯨꯡꯉꯥꯏꯔꯤꯌꯦ ꯅꯠꯇ꯭ꯔꯗꯤ ꯑꯥ ꯂꯩꯕꯗꯣ ꯁꯥꯕꯅ ꯁꯥꯕꯅ ꯑꯁ ꯀꯥꯏꯗꯒꯤ ꯂꯩꯕꯗꯨꯣ ꯉꯝꯗꯦ ꯍꯥꯏꯕ
ꯎꯝ
ꯑ ꯃꯗꯅ
ꯁꯥꯔꯒꯁꯨ ꯅꯨꯡꯁꯤꯠ ꯁꯣ ꯑꯁꯥ ꯐ ꯁꯤꯠꯂꯛꯄꯗꯣ ꯑꯗꯨꯗꯅꯦꯕ ꯍꯦꯟꯅ ꯄ꯭ꯔꯣꯕ꯭ꯂꯦꯝ ꯑꯣꯏꯔꯤꯁꯤ ꯅꯇ꯭ꯔꯥꯏ ꯍꯥꯏꯗꯤ ꯌꯨꯝꯗꯅ ꯑꯃꯨꯛ ꯁꯥꯏ ꯍꯥꯏꯔꯒꯁꯨ ꯅꯨꯡꯁꯤꯠꯁꯦ ꯁꯦꯠꯂꯛꯄ ꯀꯥꯟꯗ ꯍꯛꯆꯤꯛ ꯂꯥꯡꯉꯤꯗꯅ ꯏꯪꯕ ꯐꯥꯎꯋꯦ ꯑꯗ ꯃꯅꯤ ꯅꯨꯁꯤ ꯑꯗꯨ ꯃꯩꯕꯨꯜꯒꯤ ꯇꯥꯏꯞꯇ ꯕꯪ ꯕꯛ ꯁꯥꯕ ꯁꯤꯠꯂꯀꯥꯟꯗ ꯁꯣꯔꯁꯦ ꯀꯥꯏ ꯍꯣꯟꯗꯣꯏꯅꯣ ꯈꯪꯗꯕꯗꯣ ꯇꯧ ꯗ꯭ꯔ
ꯍꯣꯏ ꯇꯧꯋꯦ ꯑꯗꯨꯅꯤ
ꯎꯝ ꯑꯗꯨꯅꯤ ꯑꯁꯅꯤ ꯃꯁ ꯌꯥꯝꯅ ꯅꯥꯟꯅꯔꯤꯁꯦ ꯗꯤꯍꯥꯏꯗ꯭꯭ꯔꯔꯤꯁꯟ ꯇꯧꯕꯒꯤ
ꯅꯣꯏꯗꯤ ꯀꯩ ꯃꯊꯦꯜ ꯆꯥꯔꯒꯦ
ꯉꯁꯤꯗꯤ ꯀꯩꯅꯣ ꯑꯣꯏꯅ ꯆꯥꯔꯦ ꯆꯥꯛꯀ ꯊꯣꯡꯗ꯭ꯔꯦ ꯃ ꯄꯥꯟꯗꯒꯤ ꯍꯥꯏ ꯗꯣꯁꯥ ꯑꯣꯗꯔ ꯇꯧꯔꯒ ꯑꯣꯏꯅ ꯆꯥꯔꯦ ꯗꯣꯁꯥꯗꯣ ꯌꯥꯝ ꯆꯥꯅꯤꯡꯉꯛꯀꯨꯝ ꯇꯧꯕ ꯑꯗꯨꯏꯗꯨꯒꯤ
ꯆꯥꯛꯁꯦ ꯊꯣꯡꯗꯧꯕꯁꯦ ꯐꯔꯛ ꯈꯔ ꯇꯥꯒ꯭ꯔꯕ
ꯎꯝ ꯑꯩꯒꯤ ꯁꯥꯔꯀꯥꯟꯗ ꯆꯥꯛꯀ ꯊꯣꯡꯅꯕꯁꯦ ꯏꯊꯟꯗ ꯂꯩꯔꯗꯤ ꯇꯟꯕꯅꯣ ꯇꯟꯕꯗ
ꯎꯝ ꯑꯗꯨꯃꯥꯏꯅ ꯇꯧꯕꯩ ꯆꯥꯛꯈꯥꯎꯁꯤ ꯌꯥꯝ ꯁꯣꯛꯅꯕꯅꯤ ꯅꯪꯗꯤ ꯆꯥꯛꯈꯥꯎ ꯀꯩ ꯇꯧꯗ꯭ꯔꯦ
ꯑꯁ ꯑꯩꯁꯨ ꯆꯈꯥꯎꯕ ꯂꯣꯏ ꯁꯣꯛꯏꯅꯦ ꯑꯗꯨꯃꯥꯏꯅ ꯇꯧꯕꯒꯤ ꯊꯔꯛꯄꯗ ꯇꯟꯕꯒꯤꯀꯣ ꯆꯥꯛꯇꯣ ꯍꯥꯏ ꯊꯜꯂꯦ ꯎꯝ ꯃꯤ ꯃꯌꯥꯝ ꯂꯩꯃꯤꯟꯅꯔꯒ ꯆꯥꯃꯤꯟꯅꯕꯗꯤ ꯐꯩ ꯏꯊꯟꯗ ꯑꯣꯏꯔꯀꯥꯟꯗꯗꯤ ꯌꯥꯝ ꯇꯜꯂꯦꯕ
ꯎꯝ ꯎꯝ ꯇꯃꯅꯤ ꯏꯊꯥꯏꯅꯔꯕꯁꯦ ꯍꯥꯏꯗꯤ ꯑꯍꯥꯎꯕ ꯆꯤꯛꯀꯟ ꯊꯣꯡꯉꯒꯁꯨ ꯑ ꯑꯩꯗꯒꯤ ꯌꯦ ꯉꯥ ꯊꯣ ꯑꯩꯁꯨꯆꯥꯝ ꯏꯜꯂꯒ ꯁꯣꯏꯕꯨꯝ ꯌꯣꯜꯂꯒꯁꯨ ꯏꯀꯪ ꯈꯧ ꯇꯧꯔꯒ ꯄꯨꯟꯅ ꯆꯥꯃꯤꯟꯅꯕꯅꯦ ꯍꯥꯎ ꯀꯩ ꯇꯥꯏꯞ ꯇꯧꯋꯤꯗꯅ
ꯍꯣꯏ ꯇꯧꯋꯦ ꯑꯗꯨꯗꯤ
ꯎꯝ ꯏꯊꯅ ꯇꯧꯕꯁꯦ ꯌꯥꯝ ꯍꯧꯕꯕꯨꯗꯤ ꯈꯪꯗꯕꯅꯤ
ꯗꯦꯔꯅꯦ ꯆꯥꯅꯤꯡꯇꯦ ꯍꯥꯏꯕ
ꯎꯝ ꯆꯂꯦ ꯑꯃ ꯐꯤꯒꯔꯒ ꯇꯥ ꯊꯔꯛꯀꯅꯤꯀꯣ ꯑꯗꯨꯅ
ꯏꯁꯥꯁꯦ ꯈꯔ ꯃꯌꯦꯡ ꯇꯥꯔ ꯊꯣꯛꯂꯛꯑꯦ ꯑꯗꯣ ꯌꯨꯝ ꯂꯩꯕꯁꯤꯗ ꯌꯥꯔꯣꯏꯗꯔꯦ
ꯎꯝ ꯇꯧꯕꯅꯦꯇꯗꯤ ꯑꯗꯨꯝ ꯍꯥꯏꯗꯤ ꯑꯩꯁꯨ ꯇꯧꯋꯦꯕ ꯑꯩꯁꯨ ꯅꯍꯥꯃꯨꯛ ꯌꯦ ꯊꯣꯛꯄ ꯀꯥꯟꯗꯗꯤ ꯑꯗꯨꯝ ꯈꯔꯅꯤ ꯄꯣꯠ ꯆꯥꯗ ꯆꯥꯅꯤꯡꯕ ꯄꯪ ꯆꯟꯗ ꯆꯟꯕ ꯑꯗꯨꯝ ꯆꯥꯛꯆꯥꯔꯣꯏꯔꯒ ꯈꯠꯄꯁꯦ ꯌꯨꯝꯒꯤ ꯆꯥꯛ ꯌꯦꯟꯁꯥꯡ ꯑꯗꯨ ꯎꯔꯒ ꯑꯗꯨꯝ ꯊ ꯊꯣꯛꯆꯥꯈꯤꯅꯦꯕ ꯑꯗꯨꯝ ꯁꯥ ꯁꯟꯈꯤꯕꯗꯣ ꯑꯗꯨꯃꯥꯏꯅ ꯑꯗꯨꯝ ꯇꯧꯋꯦ ꯍꯥꯏꯕ ꯀꯟꯇ꯭ꯔꯣꯜ ꯉꯝꯗꯦ ꯌꯨꯝꯗꯗꯤ
ꯌꯨꯝꯗꯗꯤ ꯑꯆꯥ ꯈꯨꯗꯤꯡꯃꯛ ꯂ ꯂꯣꯏꯅ ꯍꯥꯎꯕꯤꯅꯦ
ꯎꯝ ꯑ ꯊ ꯍꯥꯎ ꯈꯪꯗ ꯑꯗꯨꯅꯤ ꯀꯁꯨ ꯌꯨꯝꯊꯣꯛꯂꯛꯑꯒ ꯌꯥꯝ ꯀꯨꯏꯗꯤꯦ ꯂꯩꯔꯣꯏꯗꯕꯅꯤꯅꯅꯦ ꯊꯕꯛꯁꯤꯦ ꯀꯌꯥ ꯇꯥꯖꯦ
ꯎꯝ
ꯂꯪꯂꯤ ꯀꯌꯥꯞꯗꯂ ꯂꯩꯗꯣꯏꯕ
ꯑꯩꯁꯨ ꯀꯨꯏꯅꯗꯤ ꯂꯩꯔꯣꯏꯌꯦ ꯑꯩ ꯑꯥꯗ ꯂꯩꯕ ꯉꯝꯗꯕꯩ ꯊꯣꯛꯂꯛꯏꯅꯦꯕ
ꯎꯝ ꯍꯥꯥ ꯈꯪꯇꯗ
ꯁꯥꯃꯟꯗꯅ ꯂꯩꯕꯗꯨ ꯉꯝꯗꯕ
ꯎꯝ
ꯑꯗꯨꯗꯤ ꯑꯩꯈꯣꯏ ꯁꯨꯃꯥꯏꯒ ꯋꯥꯔꯤ ꯁꯥꯟꯅꯩꯁꯦ ꯍꯌꯦꯡ ꯍꯣꯏ ꯃꯇꯝ ꯑꯃꯗꯗꯤ ꯑꯩꯈꯣꯏꯁꯦ ꯁꯨꯝ ꯂꯥꯞꯅꯈ꯭ꯔ ꯑꯗꯨ ꯑꯗꯨꯣꯏꯅ ꯁꯨꯃꯥꯏꯅꯒ ꯋꯥꯔꯤ ꯁꯥꯟꯅꯒꯦꯒ ꯍꯥꯏꯕꯁꯦ ꯄꯥꯛ ꯐꯪꯉꯔꯣꯏꯗꯣꯏꯁꯦ ꯊꯕꯛ ꯁꯨ ꯆꯖꯤꯟꯅꯈ꯭ꯔꯅꯤ ꯑꯗꯒꯤ ꯃꯥꯏ ꯃꯥꯏ ꯃꯇ ꯇꯥꯛꯄ ꯇꯝꯒꯦ ꯅꯠꯇ꯭ꯔꯥ ꯍꯧꯖꯤꯛ ꯐꯥꯎ ꯐꯥꯎꯕ ꯍꯥꯏꯗꯤ ꯑꯩꯈꯣꯏ ꯀ꯭ꯂꯥꯁꯀꯤ ꯃꯤ ꯃꯈꯩꯗꯨ ꯄꯨꯟꯅ ꯆꯥꯛ ꯆꯥꯅꯁꯤꯒ ꯍꯥꯏꯕꯗ ꯀꯩꯁꯨ ꯄꯨꯂꯞ ꯁꯨꯕꯗ ꯉꯝꯗꯦꯗ
ꯑꯃꯅ ꯑꯃꯗ ꯂꯩꯅ ꯑꯃꯅ ꯑꯃꯗ ꯂꯩꯅ ꯇꯧꯕꯒꯤ
ꯑꯣ ꯑꯗꯨꯅꯦ
ꯎꯝ
ꯍꯣꯏ ꯑꯣ ꯑꯩ ꯉꯁꯤꯒꯤꯗꯤ ꯀꯩꯅꯣ ꯇꯧꯔꯒꯦ
ꯀꯩꯀꯩ ꯄꯣꯠ ꯆꯩꯩ ꯈꯤꯇꯪ ꯂꯣꯏꯁꯤꯜꯂꯤꯒꯦ ꯑꯗꯨꯒ ꯅꯪ ꯀꯥꯎꯗꯕꯤꯗ ꯊꯥꯔꯛꯑꯣ ꯑꯗꯨꯒ ꯍꯌꯦꯡꯗꯣ ꯀꯩꯅꯣ ꯇꯧꯔꯁꯦ
ꯍꯣꯏ ꯍꯣꯏ ꯑꯗꯨꯗꯤ ꯊꯝꯃꯒꯦꯀꯣ
ꯍꯣ ꯍꯣꯏ ꯊꯝꯃꯣ ꯑꯗꯨꯗꯤ ꯍꯌꯦꯡ ꯑꯗꯨꯝ ꯄꯥꯎ ꯐꯥꯎꯅꯔꯁꯦ
ꯍꯣꯏ ꯍꯣꯏ
ꯎꯝ ꯎꯝ